ꯍꯜꯂꯣ
ꯍꯜꯂꯣ
ꯀꯩꯗꯧꯔꯤꯒꯦ ꯇꯥꯏ
ꯀꯩ ꯀꯩꯝꯇ ꯇꯧꯗꯦ ꯃꯄꯥꯗ ꯐꯝꯃꯒ ꯂꯩꯌꯦ
ꯅꯨꯡꯉꯥꯢꯔꯤꯃꯣ
ꯍꯣꯏ ꯅꯨꯡꯉꯥꯏꯔꯤꯌꯦ ꯅꯣꯏ ꯀꯔꯤꯔꯥ ꯅꯪꯒꯤ ꯃꯈꯣꯜ ꯑꯃ ꯇꯥꯏꯗ ꯅꯈꯣꯟ
ꯀꯔꯤ ꯌꯥꯝ ꯂꯥꯡꯕ꯭ꯔꯣ
ꯍꯣꯏ ꯀꯤ... ꯂꯥꯎꯕ ꯃ ꯃꯈꯣꯏ ꯑꯃ
ꯑꯁ ꯃꯄꯥꯟꯗ ꯀꯩꯅꯣ ꯀ ꯖꯤꯔꯤꯕꯤꯒꯨꯝꯕ ꯀꯔꯤꯅꯣ ꯑ ꯑꯥꯏꯁꯀ꯭ꯔꯤꯝ ꯒꯨꯝꯕꯀꯣ ꯌꯣꯜꯂꯣ
ꯑꯆꯥ ꯑꯆꯥꯆꯥ
ꯑꯗꯨ ꯑꯁ ꯁꯃꯥꯟꯕꯒꯤ ꯍꯤꯞꯄꯤꯗ ꯐꯦꯟ ꯃꯈꯥꯗ
ꯑꯣ ꯅꯣꯡ ꯆꯨꯗ꯭ꯔꯣ
ꯅꯣꯡ ꯆꯨꯗ꯭ꯔꯦ ꯑꯩꯈꯣꯏꯗꯗꯤ ꯅꯨꯡꯁꯥ ꯀꯅ ꯌꯩꯔꯤꯌꯦ
ꯑꯣ ꯑꯩꯈꯣꯏꯗ ꯅꯣꯡ ꯃꯪꯒ ꯂꯩꯌꯦ ꯍꯣꯔꯦꯟ ꯆꯨꯔꯛꯇꯣꯢꯔ ꯈꯪꯗꯦ
ꯑꯗꯨꯒꯨꯝꯕ ꯅꯨꯃꯤꯠꯅꯤꯅꯦ ꯈ꯭ꯋꯥꯏꯗꯒꯤ ꯌꯥꯝ ꯅꯨꯡꯁꯤꯖꯔꯁꯦ
ꯅꯪꯗꯤ ꯂꯩꯥꯁꯥꯕꯤꯔꯣ
ꯑꯩꯔꯣ ꯃꯃꯥꯅꯦ ꯃꯃꯥ
ꯃꯃꯥꯅꯦ ꯑꯗꯨ ꯑꯣꯏꯔ ꯂꯩꯁꯤ
ꯑꯉꯥꯡ ꯑꯃ ꯂꯩꯔꯦ ꯑꯉꯥꯡ ꯑ ꯏꯆꯥ ꯏꯆꯥ ꯅꯨꯄꯥ ꯑꯃ ꯍꯟꯗꯛꯅ ꯄꯣꯛꯈꯔꯦꯅꯦ
ꯑ ꯑꯠꯆꯥ ꯑꯠꯆꯥ ꯃꯃꯤꯡꯗꯤ ꯊꯣꯟꯈ꯭ꯔꯕꯣ
ꯃꯃꯤꯡꯔꯣ ꯍꯣꯏ ꯊꯣꯟꯈ꯭ꯔꯕꯅꯦ ꯃꯕꯣꯡꯅ ꯊꯣꯟꯈ꯭ꯔꯦ ꯑꯩꯅꯗꯤ ꯊꯣꯟꯗꯦ
ꯅꯪꯅ ꯊꯣꯟꯒꯗꯕ ꯅꯠꯇꯦꯅꯦ ꯑꯍꯜ ꯂꯃꯟꯁꯤꯡ ꯊꯣꯟꯒꯗꯕꯅꯤꯅꯦ
ꯍꯣꯏ ꯑꯍꯟꯁꯤꯡꯅ ꯊꯣꯟꯕꯤꯈ꯭ꯔꯦ
ꯅꯪꯒꯤ ꯅꯨꯄꯥꯗꯤ ꯀꯔꯤ ꯊꯕꯛ ꯇꯧꯕ꯭ꯔꯣ
ꯑꯩ ꯅꯨꯄꯥꯔꯣ ꯀꯩꯏꯝꯇ ꯇꯧꯗꯦꯗ ꯑꯗꯨꯝ ꯌꯨꯝꯗ ꯑꯗꯨꯝ ꯂꯩ ꯀꯩꯏꯝꯇ ꯇꯧꯗꯦ ꯅꯪꯗꯤ ꯅꯨꯄꯤ ꯊꯤꯔꯕꯣ
ꯑꯁ ꯋꯥꯠꯂꯤꯗ ꯆꯍꯤ ꯎꯝ ꯍꯣꯔꯦꯟ ꯍꯣꯔꯦꯟ ꯋꯥꯏ ꯇꯞꯅ ꯊꯤꯕꯤꯒꯦꯗ ꯅꯨꯄꯤ ꯈꯔ ꯌꯦꯡꯕꯤꯔꯣꯅꯦ
ꯀꯔꯤ ꯊꯤꯖꯤꯜꯂꯣ ꯀꯔꯤꯔꯥ
ꯃꯇꯝꯕꯨꯗꯤ ꯃꯇꯝꯕꯨꯗꯤ ꯌꯧꯔꯦ ꯅꯍꯥꯟꯗꯒꯤ ꯑꯗꯨ ꯌꯥꯗꯕꯒꯤ ꯄꯣꯠ ꯂꯩꯑꯦ ꯑꯃ ꯂꯩꯌꯦꯕ ꯑꯗꯨꯅꯤ
ꯊꯦꯡꯃꯟꯂꯁꯨ ꯌꯥꯗꯕꯅꯦ
ꯑꯁ ꯍꯌꯦꯡ ꯋꯥꯏ ꯇꯞꯅ ꯄꯥꯟꯖꯔꯒꯦꯗ
ꯑꯐꯕ ꯅꯨꯄꯤ ꯑꯐꯕ ꯐꯪꯉꯗꯤ ꯑꯗꯨꯝ ꯁꯠ ꯁꯠ ꯊꯤꯍꯧꯔꯣꯍꯦ
ꯅꯨꯄꯤ ꯊꯤꯕꯕꯨ ꯁꯠ ꯁꯠ ꯊꯤꯕ ꯌꯥꯕ꯭ꯔꯥꯅꯦ ꯑꯗꯨ ꯑꯣꯏꯔꯗꯤ ꯊꯤꯔꯒꯦꯅꯦ ꯑꯩꯁꯨ꯫
ꯑꯐꯕ ꯑꯐꯕ ꯂꯩꯔꯗꯤ ꯅꯪꯅ ꯄꯥꯝꯕ ꯅꯪꯅ ꯈꯣꯏꯗꯖꯕ ꯌꯥꯎꯔꯗꯤ ꯌꯥꯏꯅ꯫
ꯑꯁ ꯑꯩꯅ ꯀꯣꯏꯔꯛꯄ ꯅꯨꯄꯤꯁꯤꯡꯁꯦ ꯀꯔꯤ ꯍꯥꯏꯁꯤꯔꯥ ꯅꯦꯝꯕ ꯈꯛꯇ꯫ ꯑꯗꯨꯗ ꯑꯩꯅ
ꯑꯅꯦꯝꯕ꯫ ꯃꯤ ꯅꯦꯝꯃꯒ ꯋꯥꯡꯕꯒ ꯍꯤꯡꯕ ꯌꯥꯕ꯭ꯔꯣ꯫ ꯁꯛꯅꯁꯨ ꯆꯥꯕ ꯌꯥꯗꯦ ꯁꯛꯅꯁꯨ ꯍꯤꯡꯕꯒꯤꯅ
ꯑꯗꯨꯕꯨꯗꯤ ꯆꯨꯝꯃꯦ ꯍꯌꯦꯡ ꯍꯣꯏ ꯑꯉꯥꯡ ꯄꯣꯛꯄ ꯀꯥꯟꯗꯗꯤ꯫
ꯃꯆꯥ ꯃꯆꯥ ꯊꯣꯛꯀꯗꯧꯕꯗꯤ ꯄꯤꯛꯇ꯭ꯔꯨ ꯊꯣꯛꯑꯗꯤ ꯀꯃꯥꯏꯅ ꯇꯧꯒꯅꯤ꯫
ꯑꯦ ꯑꯣꯏ ꯁꯅꯨ ꯀꯩꯅꯣ ꯏꯁꯣꯔꯅ ꯄꯤꯕꯗꯣ ꯑꯗꯨꯝ ꯂꯧꯒꯗꯕꯅꯤꯅꯦ꯫
ꯑꯩꯉꯣꯟꯗꯒꯤ ꯅꯦꯝꯕ ꯈꯛꯇ ꯅꯨꯄꯤꯅ ꯊꯦꯡꯅꯕ ꯑꯗꯨꯅ ꯑꯩ ꯇꯟꯕꯒꯤ꯫
ꯑꯗꯨꯗꯤ ꯅꯪ ꯀꯌꯥꯝ ꯀꯌꯥꯝ ꯋꯥꯡꯒꯦ ꯅꯪ꯫
ꯑꯩꯗꯤ ꯅꯨꯄꯥ ꯀꯔꯤ ꯍꯥꯏꯁꯤꯔ ꯑꯗꯨꯝ ꯆꯥꯡꯕ ꯂꯩꯗ꯫ ꯋꯥꯡ ꯀꯟꯅ ꯋꯥꯡꯕ ꯅꯠꯇꯦꯗ꯫
ꯃꯤꯗꯤ ꯅꯨꯄꯥ ꯈꯔꯗꯤ ꯃꯤ ꯅꯨꯄꯤ ꯑꯅꯦꯝꯕ ꯄꯥꯝ ꯄꯥꯝꯅꯩꯅꯦ ꯀꯔꯤꯅ ꯅꯪꯗꯤ ꯄꯥꯝꯗꯕꯗꯤ꯫
ꯑꯩꯁ ꯀꯗꯥꯏꯗꯒꯤ ꯍꯣꯏ ꯂꯩꯅꯥ ꯅꯨꯄꯤꯁꯨ꯫
ꯂꯩꯌꯦ ꯑꯅꯦꯝꯕ ꯍꯥꯏꯕꯖꯨ ꯑꯋꯥꯡꯕ ꯍꯥꯏꯕꯖꯨ ꯀꯣ꯫
ꯑꯥ꯫
ꯂꯩꯌꯦꯗꯅ꯫
ꯑꯗꯨꯗꯤ ꯅꯪ꯫ ꯅꯪ ꯅꯪꯒꯤ ꯋꯥ ꯋꯥꯉꯥꯡꯗꯤ ꯅꯪꯅ ꯍꯥꯏꯅꯤꯡꯉꯤꯁꯦ ꯅꯪꯅ ꯀꯣꯏꯔꯛꯄ ꯅꯨꯄꯤꯁꯤꯡꯁꯦ ꯌꯥꯝ ꯅꯦꯝꯕꯒꯤ ꯇꯥꯏꯕꯇꯅꯤꯀꯣ
ꯈ꯭ꯋꯥꯏꯗꯒꯤꯗꯤ ꯌꯥꯝꯗꯤ ꯅꯦꯝꯕ ꯅꯠꯇꯦꯗ ꯑꯩꯉꯣꯟꯗꯒꯤ ꯈꯔ ꯅꯦꯝꯕꯒꯤ ꯑꯗꯨ
ꯍꯣꯢ ꯅꯪꯉꯣꯟꯗꯒꯤꯗꯤ ꯈꯔꯅꯦꯦꯝ ꯃꯇꯥꯕꯅꯦ ꯀꯩꯅꯣ ꯅꯨꯄꯤꯅꯦ ꯀꯩꯅꯣ ꯅꯪꯉꯣꯟꯗꯒꯤ ꯋꯥꯡ ꯆꯥꯎꯔ ꯆꯠꯂꯗꯤ ꯅꯪ ꯏꯀꯥꯏꯒꯅꯤꯌꯦ
ꯏꯌꯦ ꯑꯣꯏꯔꯣꯏꯗ
ꯅꯪꯉꯣꯟꯗꯒꯤ ꯋꯥꯡꯉꯗꯤ ꯑꯁ ꯅꯨꯄꯥ ꯃꯥꯟꯗꯦ ꯍꯥꯏꯔꯛꯑꯅꯤ ꯃꯤ
ꯅꯨꯄꯥꯒꯤ ꯆꯥꯡꯅꯗꯤ ꯑꯗꯨꯝ ꯌꯥꯕꯅꯤꯅ ꯀꯔꯤꯁꯨ ꯑꯣꯏꯔꯣꯏꯗ
ꯑ
ꯑꯗꯨ ꯆꯥꯡ ꯅꯪꯒꯤ ꯀꯩ ꯍꯥꯏꯕ꯭ꯔꯥ ꯅꯪꯉꯣꯟꯗꯒꯤ ꯅꯪꯒ ꯃꯥꯟꯅꯕ ꯄꯥꯝꯕ꯭ꯔꯥꯕ ꯅꯪꯁꯦ ꯅꯨꯄꯤ ꯑꯋꯥꯡꯕꯁꯦ ꯅꯪꯒ ꯅꯪꯒꯤ ꯑꯋꯥꯡꯕꯒ ꯅꯨꯄꯤꯒꯤ ꯑꯋꯥꯡꯕꯒꯁꯦ ꯅꯪ ꯃꯅꯅꯤꯡꯉꯦꯅꯦꯕ
ꯃꯥ ꯃꯥꯅꯅꯤꯡꯕ
ꯑꯦ ꯐꯖꯅ ꯊꯤꯔꯣ ꯑꯗꯨꯗꯤ
ꯌꯥꯝꯅ ꯌꯥꯝꯅ ꯂꯨꯒꯗꯧꯕ ꯃꯥꯜꯂꯦꯀꯣ
ꯑ ꯂꯨꯔꯣꯏꯗ ꯅꯨꯄꯤ ꯑꯋꯥꯡ ꯍꯟꯗꯛꯇꯤꯀꯣ ꯀꯩ ꯀꯩ ꯍꯥꯢꯁꯤꯔꯥ ꯑ ꯅꯨꯄꯤꯅ ꯋꯥꯡꯕꯅ ꯍꯦꯟꯕꯅꯦ ꯅꯨꯄꯥꯗꯒꯤ ꯍ ꯅꯨꯄꯥꯗꯒꯤ ꯍꯣꯢ
ꯑ ꯆꯠꯂꯣꯍꯦ ꯑꯗꯨꯒꯨꯝꯕꯗꯤ ꯍꯟꯗꯥꯛꯔ
ꯑꯝ
ꯑꯣꯏꯔꯝꯔꯣꯏꯗ ꯑꯗꯨꯕꯨꯗꯤ ꯀꯗꯥꯏꯗꯒꯤ ꯅꯨꯄꯤꯗꯤ
ꯅꯨꯄꯥꯁꯨ ꯅꯨꯄꯥꯁꯨ ꯌꯥꯝ ꯅꯦꯝ ꯅꯦꯝꯕ ꯌꯥꯝ ꯌꯥꯝ ꯌꯥꯎꯋꯤꯗ ꯀꯩ ꯅꯨꯄꯤ ꯅꯨꯄꯤꯅ ꯅꯦꯝꯃꯗꯤ ꯈꯔ ꯐꯖꯩꯌꯦ ꯅꯨꯄꯥꯅ ꯅꯦꯝꯕꯗꯤ ꯎꯝ ꯅꯨꯄꯤꯅ ꯑꯝꯇ ꯌꯦꯡꯕꯤꯔꯔꯣꯢ
ꯌꯦꯡꯉꯨꯅꯦ ꯅꯨꯄꯤ ꯅꯨꯄꯤ ꯃꯆꯥ ꯌꯦꯡꯕꯗꯀꯣ ꯅꯨꯄꯥ ꯒꯤ ꯍꯦꯟꯅ ꯋꯥꯡꯕꯒꯨꯝꯅ ꯎꯕꯅꯦ ꯑꯗꯨꯝ ꯌꯥꯎꯔꯛꯔꯒ ꯌꯦꯡꯑꯗꯤꯀꯣ ꯅꯨꯄꯤꯅ ꯅꯦꯝꯕꯅꯦꯕ ꯃꯁꯥ ꯆꯥꯎꯅ ꯎꯑꯦꯕ ꯑꯗꯨꯒꯤꯅꯤꯅꯦ ꯑꯣꯏꯌꯦꯒꯣ
ꯑꯣꯏꯕꯅꯦ ꯍꯣꯏ ꯅꯨꯄꯥꯁꯦ ꯅꯦꯝꯃꯦ ꯍꯥꯏꯔꯁꯨ ꯑꯗꯨ ꯑꯃꯨꯛꯀ ꯅꯨꯄꯤꯒ ꯂꯦꯞꯃꯤꯟꯅꯔꯗꯤ ꯑꯗꯨꯝ ꯅꯨꯄꯥꯅꯗꯤ ꯌꯥꯝ ꯋꯥꯡ
ꯅꯪꯒꯤ ꯅꯨꯄꯥꯒꯤ ꯋꯥꯡꯕ ꯆꯥꯡꯗꯤ ꯀꯌꯥ ꯑꯣꯏꯌꯦ
ꯑꯩꯒꯤ ꯑꯩ ꯅꯨꯄꯥꯗꯤꯀꯣ ꯑꯩꯉꯣꯟꯗꯒꯤꯀꯣ ꯑ ꯃꯌꯥꯝ ꯋꯥꯡꯉꯦ
ꯎꯝ
ꯐꯤꯠ ꯑ ꯐ ꯐ ꯑ ꯐꯤꯠ ꯀꯌꯥ ꯋꯥꯡꯕ꯭ꯔꯥ ꯈꯪꯗꯦꯀꯣ ꯐꯤꯠ ꯑꯅꯤ
ꯑꯩꯁꯨ ꯅꯦꯝꯕ ꯅꯠꯇꯦꯍꯦ ꯋꯥꯡ ꯆꯥꯎꯅꯦꯍꯦ ꯑꯩꯁꯨ
ꯋꯥꯡ ꯆꯥꯎꯋꯦ ꯍꯥꯏꯔꯣ ꯅꯕꯅꯤꯁꯦ ꯃꯉꯥ ꯃꯉꯥꯗꯤ ꯌꯧꯕ꯭ꯔꯣ
ꯍꯣꯏ ꯌꯧꯋꯦꯍꯦ ꯀꯩꯅꯣ ꯃꯉꯥꯕꯨ ꯏꯂꯥꯏ ꯂꯥꯏꯅ ꯌꯧꯋꯦꯍꯦ
ꯀꯔꯤꯁꯨ ꯅꯠꯇꯦꯅꯒꯣ
ꯍꯣꯏꯅꯦ ꯑꯗꯣ ꯅꯪꯁꯨ ꯀꯣ ꯑꯥ ꯅꯪꯉꯣꯟꯗꯒꯤ ꯅꯪꯒ ꯃꯥꯟꯅꯕ ꯋꯥꯡꯕ ꯃꯥꯟꯅꯕ ꯐꯪꯕ ꯑꯣꯏꯔꯣꯀꯣ ꯅꯪꯒꯤ
ꯄꯤꯖꯒꯦ
ꯅꯥꯀꯟꯗ ꯕꯥꯏꯕ꯭ꯔꯦꯠ ꯇꯥꯏꯀꯣ
ꯒ꯭ꯌꯥꯟ ꯃꯦꯟ ꯇꯥꯗꯕꯅꯤꯅꯦ ꯐꯣꯟꯁꯦ
ꯀꯔꯤꯔ ꯌꯥꯝ
ꯐꯣꯟ ꯑꯇꯣꯞꯕꯁꯨ ꯂꯥꯛꯑꯦ ꯀꯔꯤꯅꯣ ꯃꯨꯠ ꯔꯤꯖꯦꯛ ꯇꯧꯔꯁꯨ ꯑꯗꯨꯝ ꯇꯧꯔꯕ ꯉꯥꯎꯕ ꯃꯤꯅꯤꯅꯦ
ꯅꯅꯥꯛꯇ ꯊꯝꯒꯅꯤꯅꯦ
ꯁꯤꯁꯤ ꯅꯨꯡꯉꯥꯎꯕ ꯃꯥꯜꯂꯦꯀꯣ ꯑꯃꯨꯛ ꯑꯗꯨꯝ ꯇꯧꯖꯔꯛꯄ
ꯑꯣ ꯑꯦꯃꯥꯔꯖꯦꯟꯁꯤ ꯑꯣꯏꯕ ꯑꯣꯏꯔꯝꯅꯤꯌꯦ
ꯅꯠꯇꯦ ꯑꯩ ꯈꯪꯉꯤ ꯅꯠꯇꯦꯕ ꯋꯥꯊꯤ ꯇꯧꯕꯅꯦꯕ ꯑꯩ ꯈꯪꯉꯦꯕ
ꯑ ꯅꯪꯒꯤꯁꯦ ꯀꯩꯅꯣ ꯑꯣꯏꯔꯕꯝꯅꯦ ꯅꯨꯄꯤ ꯑꯣꯏ
ꯅꯨꯄꯤ ꯑꯣꯢꯔꯝꯅꯤꯀꯣ ꯑꯣꯢꯔꯝꯃꯁꯨ ꯌꯥꯢ
ꯍꯣꯔꯦꯟ ꯈꯠꯅꯔꯛꯑꯗꯤ
ꯑꯁ ꯈꯠꯅꯔꯗꯤ ꯌꯥꯝ ꯐꯔꯦꯅꯦ ꯑꯇꯣꯞꯄ ꯊꯤꯖꯔꯒꯦꯅꯦ
ꯑꯁ ꯑꯁ ꯑꯁ ꯅꯪꯖꯦ ꯑ ꯀꯩꯅꯣ ꯀꯩꯅꯣ ꯑꯣꯏꯕ ꯃꯥꯜꯂꯤꯕꯣ ꯅꯨꯄꯤꯁꯦ ꯅꯪꯅ ꯊꯥꯗꯣꯛꯑꯒ ꯆꯅꯤꯡꯕ ꯃꯥꯜꯂꯦ ꯅꯪꯒꯤ ꯃꯑꯣꯡꯖꯦ
ꯑꯁ ꯑꯗꯨꯒꯨꯝꯕ ꯋꯥꯈꯜꯕꯨꯗꯤ ꯅꯠ
ꯇꯧꯅꯨ ꯇꯧꯅꯀꯣ ꯅꯝꯕꯔ ꯄꯤꯔꯛꯑꯣ ꯅꯪ ꯅꯣꯏ ꯅꯣꯏ ꯎꯝ ꯒꯥꯜꯐ꯭ꯔꯦꯟꯒꯤ
ꯇꯦꯐꯤ ꯍꯣꯔꯦꯟ ꯊꯥꯕꯤꯔꯛꯑꯒꯦꯅꯦ
ꯇꯥꯕꯤꯔꯛꯑꯣ ꯑ ꯍꯥꯏꯕꯤꯒꯦ ꯑꯁꯤ ꯅꯨꯄꯥꯖꯦ
ꯅꯪ ꯎꯝ ꯀ ꯍꯥꯏꯅꯤꯡꯕ ꯑꯗꯨꯝ ꯍꯥꯏꯌꯨꯗ ꯀꯔꯤ ꯀꯥꯏꯕ ꯂꯩꯌꯦ
ꯀꯦꯝꯇ ꯀꯥꯏꯕ ꯅꯠꯇ꯭ꯔꯣ
ꯎꯝ
ꯍꯣꯏꯅꯦ ꯐꯥꯒꯤ ꯇꯧꯕꯅꯤꯗ ꯃꯤ ꯃꯤꯒꯤ ꯑ ꯅꯨꯡꯁꯤꯅꯕ ꯑꯩ ꯊꯠ ꯑ ꯀꯔꯤ ꯍꯥꯏꯕ
ꯀꯔꯤ ꯍꯥꯢꯕ
ꯕ꯭ꯔꯦꯛ ꯇꯧꯅꯤꯡꯗꯦ ꯑꯩꯅ ꯊ ꯊꯨꯒꯥꯏꯅꯤꯡꯗꯦꯕ
ꯎꯝ ꯑꯁ
ꯅꯨꯡꯁꯤ ꯆꯅꯅꯒ ꯂꯩꯩꯌꯨꯀꯣ ꯈꯅꯥꯒꯅꯨ
ꯑ ꯍꯦꯛ ꯃꯤ ꯑ ꯑꯇꯣꯞꯄ ꯉꯥꯡꯕꯗ ꯃꯤ ꯋꯥ ꯂꯧꯔꯣꯏꯅꯦ ꯑꯩꯅ ꯑꯩꯅ ꯑꯩꯅ ꯉꯥꯡꯕ ꯅꯠꯇꯅ ꯃꯥ ꯂꯧꯔꯣꯏꯕ
ꯑꯆꯥ ꯍ ꯑꯗꯨꯗꯤ ꯅꯕꯥꯅꯤꯁꯦ ꯊꯥꯖꯕ ꯌꯥꯝ ꯊꯝꯅꯕ ꯃꯥꯂꯦ ꯀꯣ
ꯊꯥꯖꯕ ꯎꯝ ꯐꯤꯐꯇꯤ ꯄꯥꯔꯁꯦꯟ ꯍꯦꯟꯅ ꯂꯩꯔꯦꯗ
ꯍꯥꯏꯁ
ꯌꯥꯡꯈꯩ ꯌꯥꯡꯈꯩ ꯑꯃꯨꯛ ꯆꯥꯝꯗ ꯂꯩꯔꯤꯅꯤ ꯅꯣꯏꯁꯨ ꯂꯩꯁꯥꯕꯤ ꯄꯥꯈꯪ ꯃꯇꯝꯗꯁꯨ ꯑꯗꯨꯃꯥꯏ ꯇꯧꯔꯝꯅꯤꯅꯦ
ꯂꯩꯁꯥꯕꯤ ꯄꯥꯈꯪ ꯈꯪꯗꯦꯗ ꯑꯩꯈꯣꯏꯗꯤ ꯑꯗꯨꯝ ꯄꯪ ꯅꯨꯡ ꯅꯨꯡꯁꯤꯌꯦ ꯑꯗꯨꯃꯥꯏꯅ ꯂꯧꯅꯔꯦ
ꯄꯪꯅꯨꯡ ꯅꯨꯡꯁꯤ ꯄꯪꯇꯧ ꯇꯧꯕꯅꯤ ꯍꯥꯏꯕꯀꯣ ꯗꯥꯏꯂꯣꯛꯗꯨꯣ
ꯑꯥ.. ꯈꯪꯗ꯭ꯔꯦꯗ ꯄꯨꯟꯁꯤꯁꯦ ꯄꯨꯟꯁꯤꯁꯦ ꯇꯥꯕ꯭ꯔꯣ ꯍꯜꯂꯣ
ꯇꯥꯢ
ꯇꯥꯏꯀꯣ ꯀꯔꯤꯅꯣ ꯑꯩ ꯍꯧꯖꯤꯛ ꯍꯥꯏꯔꯤꯗꯣ ꯀꯥꯎꯔꯤꯅꯦ
ꯄꯪꯇꯧ ꯇꯧꯒꯅꯤ ꯍꯥꯏꯕꯒꯤꯗꯨꯔꯣ
ꯅꯠꯇꯦꯗ ꯀꯩꯅꯣ ꯑꯩ ꯋꯥ ꯑꯃ ꯍꯥꯏꯔꯝꯕꯅꯦ ꯍꯧꯖꯤꯛ ꯅꯪ ꯈꯣꯟ ꯇꯥꯗꯕꯗꯨꯗ ꯀꯥꯎꯔꯦ
ꯑꯣ ꯑꯁ ꯊꯨꯃꯟ ꯍꯦꯛ ꯀꯥꯎꯕꯁꯦ ꯀꯣꯛ ꯈꯔ ꯈꯔ ꯁꯥꯟꯅꯧꯅꯦ
ꯅꯨꯡꯉꯥꯏꯇꯦ
ꯑꯣ ꯀꯣꯛ ꯁꯅꯥꯒꯗꯕꯅꯤꯅꯦꯍꯦ
ꯀꯣꯛ ꯂꯩꯗꯕꯅꯤꯍꯦ ꯑꯩꯗꯣ
ꯅꯍꯥ ꯑꯃ ꯑꯣꯏꯔꯒ ꯑꯦꯁ ꯀꯣꯛ ꯌꯥꯗꯦ ꯍꯥꯏꯔꯗꯤ ꯑꯁ
ꯑꯁ ꯍꯟꯗꯛ ꯑꯉꯥꯡ ꯑꯃ ꯂꯩꯕꯒꯤ ꯀꯣꯛ ꯌꯥ
ꯑꯁ ꯑꯉꯥꯡ ꯅꯧꯅ ꯂꯩꯕ ꯃꯇꯝꯗꯗꯤ ꯈꯔ ꯆꯦꯛꯁꯤꯟꯒꯗꯕꯅꯤ ꯆꯨꯝꯃꯦ
ꯍꯣꯏ ꯑꯗꯣ ꯋꯥ ꯑꯝꯇ ꯌꯥꯝ ꯉꯥꯡꯅꯤꯡꯗ꯭ꯔꯦ ꯎꯝ
ꯄꯣꯠ ꯑꯂꯨꯝꯕ ꯊꯥꯡꯒꯅꯨꯀꯣ
ꯑꯦ ꯄꯣꯛ ꯑꯉꯥꯡ ꯄꯣꯛꯈ꯭ꯔꯦ ꯑꯔꯨꯝꯕ ꯊꯥꯡꯕ ꯃꯇꯝ ꯍꯦꯂꯦꯍꯦ
ꯑꯗꯨ ꯍꯦꯛ ꯅꯧꯅ ꯄꯣꯛꯄ ꯃꯇꯝꯗꯗꯤ ꯄꯣꯠ ꯑꯗꯨꯝꯕꯒꯨꯝꯕ ꯊꯥꯡꯕ ꯌꯥꯗꯦꯍꯦ
ꯑꯩꯒꯤ ꯁꯦꯕꯥ ꯇꯧꯅꯕ ꯃꯤ ꯂꯩꯔꯦ ꯊꯥꯡꯗꯦꯗ ꯍꯣꯏ ꯑꯗꯨꯕꯨꯗꯤ ꯎꯝ
ꯅꯨꯄꯥ ꯂꯩꯁꯤꯗꯤ
ꯅꯪꯁꯨ ꯅꯨꯄꯤ ꯊꯤꯔꯀꯥꯟꯗ ꯑꯗꯨꯃꯥꯏ ꯇꯧ ꯀꯣ ꯅꯨꯄꯤ ꯅꯨꯄꯤꯕꯨ ꯀꯣ ꯂꯨꯅ ꯅꯨꯡꯁꯤꯅ ꯐꯖꯅ ꯊꯝꯕꯤꯌꯨꯀꯣ
ꯑꯁ ꯇꯧꯒꯗꯧꯕꯅꯤꯅꯦ
ꯑꯗꯨ ꯅꯠꯇ꯭ꯔꯗꯤ ꯅꯪ ꯅꯨꯄꯤꯒꯤ ꯄꯥꯞ ꯄꯨꯖꯅꯤꯕ ꯅꯨꯄꯤ ꯍꯥꯏꯁꯤꯗꯤ